ꯍꯂꯣ
ꯍ ꯇꯥꯏ
ꯎꯝ ꯀꯩꯗꯧꯔꯕꯃꯤꯅ
ꯁꯃ ꯁꯃꯥꯡꯒ ꯌꯥ ꯊ ꯇꯥꯔꯦ ꯃꯤꯖꯑꯦ
ꯀꯥꯏ ꯐꯥꯏꯗ
ꯑꯁ ꯀꯩꯅꯣꯗꯥꯏ ꯑꯩꯈꯣꯏꯒꯤ ꯀꯩꯅꯣ ꯁꯣ ꯑꯗꯨꯒꯤ꯫ ꯀꯩꯅꯣ ꯂꯩꯕꯗꯣ ꯀ꯭ꯂꯕ ꯑꯃ ꯂꯩꯗꯅ꯫
ꯎꯝ꯫
ꯀ꯭ꯂꯞꯇꯨꯒꯤ ꯍꯦꯛ ꯂꯝꯄꯥꯛꯇ꯫
ꯎꯝ ꯑꯗꯨꯋꯥꯏꯗ ꯇꯧꯕꯗ ꯅꯪ ꯇꯥꯔꯤꯕ꯫
ꯅꯛꯏ ꯀꯩꯅꯣꯅꯦ꯫
ꯎꯝ ꯇꯥꯃꯅꯤ꯫ ꯏꯅꯛ ꯅꯛꯑꯦ ꯗꯨꯗꯤ꯫
ꯏꯍꯦ ꯇꯥꯕꯅꯦ ꯇꯥꯕꯅꯦ꯫ ꯀꯩꯅꯣꯒꯤ ꯈꯣꯏꯒꯤ ꯃꯊꯛꯁꯨ ꯑꯣꯏꯔꯦ ꯅꯨꯡꯗꯥꯡꯁꯨ ꯑꯣꯏꯔꯦ ꯆꯤꯛꯁꯨ ꯆꯤꯛꯑꯦꯗꯅꯀꯣ꯫
ꯎꯝ꯫
ꯁꯨꯃꯥꯡꯗ ꯃꯥꯏꯌꯣꯛꯅꯨꯡ ꯑꯗꯨꯝ ꯄꯥꯜꯂꯤꯗꯅ ꯑꯩꯈꯣꯏ ꯃꯅꯤꯄꯨꯔꯒꯤꯗꯤ
ꯎꯝ꯫
ꯑꯗꯨꯅ ꯍꯥꯏ ꯇꯔꯦꯅ ꯑꯗꯨꯝ꯫ ꯗꯥꯏꯔꯦꯛ ꯇꯥꯕꯤꯅꯦ꯫
ꯍꯨꯖꯤꯛꯀꯥꯟꯖꯦ ꯁꯨꯃꯥꯡ ꯂꯤꯂꯥꯒ ꯀꯩꯁꯨ ꯇꯧ ꯄꯥꯡ ꯁꯤꯟꯕꯩꯒ
ꯑꯁ꯫ ꯁꯤꯟꯗ꯭ꯔꯦ꯫ ꯀꯝ ꯇꯧꯒꯤꯗꯦ ꯑ ꯏꯔꯥꯡꯅꯨꯡꯁꯨ ꯌꯥꯝ ꯇꯧꯏꯗꯅ꯫
ꯎꯝ꯫
ꯂꯩꯔꯤꯕ ꯑꯥꯔꯇꯤꯁ ꯀꯩꯀꯩ ꯃꯌꯥꯝꯁꯤꯁꯨ ꯀꯌꯥ ꯏꯔꯥꯡ ꯂꯩꯕꯅꯤꯅ ꯃꯣꯏꯁꯨ꯫ ꯀꯩꯒꯨꯝꯕ ꯑꯗꯨꯝꯕꯅ ꯁꯤꯜꯂꯨ ꯇꯥꯔꯒꯗꯤ ꯃꯣꯏꯗꯣ ꯃꯣꯏ ꯑꯣꯏꯔꯛꯀꯗ꯭ꯔꯥ ꯍꯥꯏꯗꯤ ꯂꯩꯕꯥꯛ ꯀꯩꯅꯣ ꯂꯩꯅ ꯂꯩꯅ ꯅꯣꯏꯅ ꯑꯗꯨꯃꯥꯏꯅ ꯇꯧꯁꯤꯜꯂꯤꯜꯂꯤꯁꯦ ꯑꯩꯈꯣꯏꯗ ꯀꯩꯅꯣ ꯇꯧ ꯇ꯭ꯔꯤꯔꯥ ꯈꯣꯠꯇ꯭ꯔꯤꯅꯥ ꯀꯥꯏꯅ ꯑꯗꯨꯝꯥꯏ ꯍꯥꯏꯕ ꯑꯃꯖꯨ ꯂꯩꯒꯤꯗꯅꯀꯣ꯫ ꯑꯗꯨꯅ ꯑꯗꯨꯝꯕꯗꯣ ꯊꯣꯔꯛ ꯀꯗ꯭ꯔꯥ ꯀꯥꯏꯅ ꯃꯣꯏꯁꯨ ꯑꯗ꯭ꯋꯥꯏꯟ ꯇꯧꯔꯒ ꯂꯦꯞ ꯄ꯭ꯔꯖꯥꯅ ꯑꯗꯣ ꯍꯟꯗꯛꯁꯤꯗꯤ ꯈꯤꯇꯪ ꯁꯥꯐꯕ ꯉꯛꯇꯅꯤꯅ-ꯅꯠꯇꯦ ꯀꯩꯅꯣ ꯇꯧꯔꯦꯗꯅ꯫ ꯑꯗꯨꯅ ꯑꯃꯨꯛ ꯁꯤꯟꯕ ꯃꯨꯛ ꯍꯥꯎꯔꯤ ꯇꯥꯟꯆꯥꯔꯗꯤ ꯍꯌꯦꯡ ꯆꯤꯠ ꯂꯩꯔꯒ ꯊꯥꯕꯜ ꯃꯈꯣꯟ ꯇꯥꯔꯄ ꯌꯥꯏ꯫
ꯀꯩꯅꯣꯗꯤ ꯀꯔꯤ ꯑꯕ ꯑ-ꯏꯁꯩꯒꯗꯤ ꯇꯧꯗ꯭ꯔꯤ ꯃꯥꯂꯦꯀꯣ꯫
ꯎꯝ ꯇꯧꯗ꯭ꯔꯤꯗ꯫ ꯑꯗꯣ ꯑꯗꯨꯝꯕꯗꯤ꯫ ꯑꯗꯣ ꯂꯤꯂꯥꯁꯦ ꯉꯔꯥꯡ ꯀꯩꯅꯣꯗꯨꯁꯨ ꯂꯩꯍꯧꯕꯅꯦ ꯑꯁꯣꯨꯝ ꯀꯥꯟꯆꯤꯒꯨꯔꯗꯁꯨ ꯂꯩꯍꯧꯕꯅꯦ ꯂꯤꯂꯥ ꯃꯆꯥꯅ ꯏꯁꯇꯦꯖ ꯀꯟ ꯁꯦꯝꯍꯧꯕꯅꯦ
ꯑꯗꯣ ꯑꯂꯥ ꯄꯥꯕ ꯌꯥꯎ ꯇꯥꯔꯒꯗꯤꯀꯣ ꯅꯛ ꯑꯦꯕ ꯁꯨꯃꯥꯡ ꯂꯤꯂꯥ ꯑꯄꯥꯝꯕ ꯌꯥꯎ ꯇꯥꯔꯒꯗꯤ ꯍꯥꯏꯗꯤꯀꯣ ꯆꯠꯄ ꯌꯥꯏ
ꯆꯠꯄ ꯌꯥꯏꯗꯤ ꯀꯩꯅꯣ ꯍꯥꯏꯁꯦ ꯑꯣ ꯌꯦꯡꯕꯩꯔꯣ
ꯌꯦꯡ ꯌꯦꯡꯕ ꯑꯥ ꯑꯥ ꯌꯦꯡꯕ ꯆꯠꯄ ꯌꯥꯏ ꯅꯛꯑꯦ ꯍꯥꯏ ꯇꯥꯔꯦ
ꯁꯨꯃꯥꯡ ꯂꯤꯂꯒꯗꯤ ꯍꯅꯨ ꯍꯥꯅꯅꯥ ꯌꯦꯡꯗꯧꯅꯤꯗ
ꯀꯥꯏꯗꯅꯣꯏꯍꯦ ꯑꯗꯨꯗꯤ ꯑꯩꯈꯣꯏꯗꯤ ꯊꯥꯏꯅ ꯄꯤꯉꯩꯗꯤ ꯍꯅꯨꯔꯛꯑꯦꯅ ꯑꯗꯨꯗꯤ
ꯑꯉꯥꯡ ꯍꯥꯅꯨ ꯍꯥꯅꯥ ꯌꯦꯡꯅꯤ ꯍꯥꯏꯗꯤ ꯑꯩꯅ ꯍꯥꯏꯗꯤ ꯑꯍꯟ ꯑꯣꯏꯕ ꯍꯥꯏꯕꯁꯤ ꯀꯩꯅꯣ ꯑꯉꯥꯡ ꯑꯣꯏꯁꯤꯜꯂꯛꯏꯅꯤ ꯁꯨꯝ ꯑꯗꯨꯗꯨꯅ ꯑꯗꯨꯅ ꯍꯥꯏꯗꯤ ꯑꯉꯥꯡꯒꯤ
ꯊꯣꯛꯄꯁꯦ
ꯅꯍꯥ ꯑꯩꯈꯣꯏꯅ ꯌꯦꯡꯅꯤꯡꯕ ꯐꯥꯎꯗꯦ ꯍꯥꯏꯕꯅꯤꯗ
ꯀꯩꯅꯣꯝꯗꯤ ꯁꯣꯏꯅꯦ ꯍꯥꯏꯗꯤ ꯀꯩꯅꯣ ꯇꯧꯏꯅ ꯑꯩꯈꯣꯏꯁꯨ ꯄꯤꯛꯏꯉꯩꯗ ꯇꯤꯚꯤꯗꯒ ꯂꯥꯒ ꯂꯥꯛꯄꯗ ꯑꯗꯨꯁꯨ ꯗꯤꯗꯤꯗ ꯋꯥꯟꯁ ꯏꯟ ꯑꯦ ꯕꯂꯨ ꯃꯨꯟ ꯒꯥ ꯂꯥꯛꯇꯅ ꯁꯧꯔꯤ ꯁꯧꯔꯤ
ꯍꯧꯖꯤꯛꯀꯥꯟꯗ ꯑꯣꯏꯇꯥꯔꯒꯗꯤ ꯄꯨꯔꯥ ꯀꯩ ꯍꯥꯏꯇꯥꯔꯦ ꯌꯦꯡꯅꯤꯡꯗꯕꯗꯣ ꯑꯣꯏꯗꯣꯏꯅꯦꯕ ꯖꯤꯔꯤ ꯖꯤꯔꯤꯒ ꯁꯧꯔꯒ ꯑꯗꯣ ꯑꯗꯨ ꯃꯇꯝꯗꯨꯗꯗꯤ ꯀꯌꯥꯝ ꯅꯨꯡꯉꯥꯏ ꯌꯦꯡꯈ꯭ꯔꯦ ꯁꯧ ꯇꯥꯔꯒꯁꯨ ꯑꯗꯨ ꯀꯩꯅꯣ ꯅꯠꯇ꯭ꯔꯣ ꯃꯄꯥꯟꯗꯒ ꯊꯣꯛꯑ ꯅꯠꯇ꯭ꯔꯣ ꯀꯩꯅꯣ ꯑꯦꯟꯇꯤꯅꯥꯒ ꯁꯦꯝꯕꯗꯣ ꯂꯩꯅ ꯂꯩ ꯌꯥꯔꯦ ꯌꯥꯔꯦ ꯌꯥꯔꯦ ꯌꯥꯔꯦꯒ ꯇꯧꯅꯈꯤꯕꯗꯣ
ꯃꯥꯅꯦ ꯃꯥꯅꯦ ꯅꯩꯕꯅꯦ ꯑꯗꯥꯏ ꯃꯇꯝꯗꯣ
ꯑꯗꯣ ꯀꯩꯅꯣꯒꯤ ꯖꯤ ꯗꯤ ꯒꯤ ꯑꯩꯈꯣꯏ ꯅꯨꯡꯉꯥꯏꯈꯤꯕꯅ ꯀꯩꯅꯣꯅꯤꯀꯣ ꯂꯤꯂꯥꯒꯨꯝꯕ ꯀꯩꯒꯨꯝꯕꯁꯤ ꯌꯥꯝ ꯀꯟꯅ ꯏꯟꯇꯔꯦꯁ ꯑꯣꯏꯅꯈꯤꯗꯕꯅꯤ ꯀ꯭ꯔꯤꯀꯦꯠꯁꯦ ꯀ꯭ꯔꯤꯛꯀꯦꯠꯇꯤ ꯌꯥꯝ ꯊꯤ ꯑꯣꯏꯅꯈꯤꯕꯅꯦ ꯑꯔꯣꯏꯕꯤꯗ
ꯑꯗꯨ ꯗꯤꯗꯤꯗꯨꯒ ꯑꯃ ꯊꯥꯏꯅꯒꯤꯗꯨꯒ ꯂꯥꯛꯑꯝꯗꯥꯏꯗ ꯀꯩꯕ ꯎꯝ ꯀꯥꯎꯔꯤꯗꯦ ꯑ ꯐꯤꯐꯥꯒ꯭ꯔꯒꯠꯇꯣ
ꯐꯤꯐꯥ
ꯐꯤꯐꯥ ꯅꯠꯇ꯭ꯔꯒ ꯑꯃ ꯀꯩꯅꯣꯗ ꯊꯥꯈꯤꯕꯣ ꯏꯁꯄꯣꯔꯠꯁ ꯀꯩ ꯊꯥꯔꯝꯗꯥꯏꯅꯦ ꯑꯗꯨꯗꯩꯗꯤ ꯀ꯭ꯔꯤꯛꯀꯦꯠꯀ ꯌꯥꯝ ꯊꯥꯔꯝꯗꯥꯏꯅꯦ
ꯁꯤꯐꯥꯖꯤ ꯈꯪꯍꯧꯗꯦꯍꯦ ꯀ꯭ꯔꯤꯛꯀꯦꯠꯇꯤ ꯊꯥꯕꯅꯦ ꯑꯗꯨꯝ ꯊꯥꯕꯅꯦ
ꯐꯥꯏꯅꯦꯜꯗ ꯊꯥꯈꯤꯕꯅꯦ ꯑꯗꯨ ꯅꯍꯃꯣꯛ
ꯑꯣ ꯐꯥꯏꯅꯦꯦꯟꯗ ꯑꯃ ꯊꯥꯈꯤꯕꯒꯨꯝꯗꯤ ꯇꯧꯕꯅꯦ ꯑꯃ ꯃꯌꯥꯝ ꯍꯧꯗꯅ ꯌꯦꯡꯅꯈꯤꯕꯅꯦ ꯑꯃꯈꯛꯇꯤ ꯈꯪꯉꯤ ꯍꯪꯉꯤ ꯌꯦꯡꯅꯤ ꯌꯦꯡꯅꯤ ꯀ꯭ꯔꯤꯀꯦꯠꯇꯤ ꯑꯗꯨꯝ ꯊꯥꯔꯦꯗ ꯀ꯭ꯔꯤꯀꯦꯠꯇꯤ ꯋꯥꯟꯁ ꯑꯦꯟ ꯑꯦ ꯭ꯂꯨꯃ ꯅꯠꯇꯦ ꯑꯗꯨꯝ ꯊꯥꯔꯦ ꯍꯥꯏꯇꯥꯔꯦ ꯑꯥꯏ ꯄꯤ ꯑꯦꯜꯕꯨ ꯍꯥꯏꯕꯅꯦ ꯑꯃꯕꯨ ꯍꯥꯏꯔꯅꯦ
ꯁꯖꯤꯗꯤꯤ ꯗꯤꯒꯁꯦꯡ ꯌꯦꯡꯅꯗ꯭ꯔꯦꯅꯤ ꯀꯅꯥꯝꯇ
ꯌꯦꯡꯗ꯭ꯔꯦꯗ ꯃꯣꯏ ꯍꯧꯖꯤꯛꯀꯥꯟ ꯌꯨꯇꯨꯕꯇꯁꯨ ꯀꯩꯅꯣꯒ ꯂꯩꯈ꯭ꯔꯕꯅꯦ ꯃꯣꯏꯒꯤ ꯄꯤ ꯑꯩꯆ ꯀꯂꯔ ꯁꯁꯀ꯭ꯔꯥꯏꯕꯔ ꯔꯃꯤꯌꯥꯒꯅꯤꯅꯦ
ꯑꯗꯨ
ꯍꯧꯖꯤꯛꯗ ꯍꯧꯖꯤꯛꯀꯥꯟꯗꯤ ꯑꯅꯧꯕꯅ ꯂꯣꯏ ꯁꯤꯜꯂꯦꯕ ꯅꯠꯇ꯭ꯔꯣ
ꯎꯝ
ꯁꯥꯊꯤꯖꯇꯤꯕꯨ ꯊꯣꯟ ꯆꯜꯂꯒ ꯃꯤꯗ ꯈꯤꯇꯪ ꯏꯟꯇꯔꯦꯁ ꯂꯩꯕꯁꯤꯡꯗꯨꯅ ꯁ꯭ꯋꯔꯤꯠꯀꯥꯞꯇ ꯇꯧꯁꯤꯜꯂꯒ ꯁꯞꯄꯣꯔꯠ ꯇꯧꯅꯕ ꯑꯗꯨꯅ ꯇꯧꯋꯤ ꯗꯤꯗꯤ ꯑꯣꯏꯅ ꯑꯃꯨ ꯃꯁꯥꯒꯤ ꯏ ꯆꯦꯅꯦꯦꯟ ꯑꯣꯏꯗꯦꯗꯅ ꯅ ꯈꯔꯒ ꯁꯔꯀꯥꯔꯒꯤ ꯑꯣꯏꯔꯒꯗ꯭ꯔꯥ
ꯁꯇꯔꯒ ꯏꯪꯪꯀ ꯃ
ꯑꯥ ꯇꯥ ꯄꯨꯟ ꯇꯧꯕꯅꯦ
ꯀꯩꯅꯣ ꯑꯦꯕ ꯍꯟꯗꯛꯀꯤ ꯐꯤꯐꯥꯁꯤ ꯗꯦꯠ ꯀꯌꯥꯗꯅꯣ ꯍꯧꯕꯗ
ꯏꯝꯐꯥꯜꯁꯤꯦ ꯗꯦꯠ ꯇꯨꯌꯦꯞ ꯗꯦꯠ ꯇꯨꯌꯦꯜꯞꯇ ꯌꯧꯒꯗꯕ ꯍꯟꯗꯛꯇꯤ
ꯑꯦ ꯑ ꯑꯗꯨꯗꯣ ꯑꯃ ꯀꯩꯅꯣꯒ ꯇꯧꯕꯗ ꯍꯥꯏꯗꯤ ꯍ ꯀꯦ ꯀꯦꯦ ꯈꯨꯃꯟ ꯂꯝꯄꯥꯛꯇꯨꯅ ꯀꯩꯅꯣ ꯊꯥꯕ
ꯑꯁ ꯊꯥꯒꯅꯤ ꯂꯩꯀꯥꯏ ꯂꯩꯀꯥꯏꯒꯤ ꯊꯥꯔꯛꯀꯅꯤ
ꯑꯗꯨ ꯊꯥꯕꯗꯣ ꯍꯥꯏꯗꯤ ꯃꯐꯝ ꯃꯤ ꯈꯔ ꯇꯤꯟꯗꯧꯕ ꯃꯐꯝꯗꯒ ꯐꯥꯏꯅꯦꯜꯒ ꯌꯦꯡꯕꯗꯨꯗꯤ ꯆꯧꯖꯤꯍꯦ
ꯐꯥꯏꯅꯦꯟ ꯐꯥꯏꯅꯦꯜ ꯅꯠ ꯅꯠꯇꯦꯗ ꯃꯔꯛꯇ ꯑꯗꯨꯝ ꯅꯨꯡꯉꯥꯏꯕ ꯑꯗꯨꯝ ꯌꯥꯎꯔꯛꯄ ꯑꯩꯈꯣꯏꯅꯤ ꯌꯦꯡꯉꯨꯗꯣꯏꯅꯤ ꯀꯩꯅꯣ
ꯍꯥꯏꯗꯤ ꯑꯩꯈꯣꯏ ꯄꯥꯝꯖꯕ ꯇꯤꯝꯗꯣ ꯑꯗꯨ ꯀꯩꯅꯣ ꯇꯧꯕ ꯆꯧꯖꯦ
ꯄꯥꯝꯖꯕ ꯇꯤꯝ ꯍꯥꯏꯖꯦ ꯑ ꯄꯥꯝꯖꯕ ꯇꯤꯝꯒꯗꯤ ꯊꯝꯃꯣꯏꯗ ꯀꯌꯥ ꯇꯥꯔꯦ ꯀꯩꯗꯧꯔꯨꯅꯤ ꯊꯝꯃꯒ ꯑꯗꯨꯅ ꯀꯩ ꯍꯥꯏꯇꯥꯔꯦ ꯅꯨꯡꯉꯥꯏꯒꯗꯕꯗꯣ ꯑꯗꯨꯇ ꯌꯦꯡꯉ ꯆꯠ ꯆꯠꯂ ꯂꯣꯏꯔꯦ ꯀꯥꯟꯅꯗꯦꯕ ꯑ ꯑꯩ ꯉꯍꯥꯛ-ꯉꯍꯥꯛ -ꯉꯥꯏꯍꯥꯛ-ꯉꯥꯏꯍꯥꯛ- ꯉꯥꯏꯍꯥꯛꯀꯤ ꯇꯤꯝ ꯇꯤꯑꯃꯨꯛ ꯈꯜꯂ ꯂꯣꯏꯔꯦ ꯅꯠꯇ꯭ꯔꯥ
ꯑꯦ ꯍꯦ-ꯍꯦ ꯇꯥꯔꯛ ꯇꯥꯔꯛꯄ ꯃꯦꯁ ꯇꯨ ꯇꯥꯔꯛ ꯇꯥꯔꯛꯄ ꯃꯦꯁꯇꯨꯒꯤ
ꯑꯗꯨ ꯂꯣꯏ ꯌꯥꯎꯋꯤꯗꯅ ꯇꯤꯝ ꯑꯃ ꯈꯜꯂꯤꯅꯦꯅ ꯑꯗꯨꯗꯨꯝ ꯈꯜ ꯂꯩꯇꯥꯥꯔꯒꯗꯤ ꯃꯥ ꯁꯥꯟꯅꯕꯇꯪ ꯌꯦꯡꯉꯅꯤ ꯃꯥ ꯁꯥꯟꯅꯗꯕ ꯃꯇꯝꯗꯗꯤ ꯌꯦꯡꯉꯔꯣꯏ ꯑꯗꯩ ꯑꯇꯩꯁꯤꯡꯗꯣ ꯀꯩ ꯍꯥꯏꯇꯔꯦ ꯃꯤ ꯑꯣꯏꯅ ꯊꯥꯔꯔꯣꯏ ꯍꯥꯏꯇꯔꯦ ꯑꯗꯨꯅ ꯅꯣꯡꯃ ꯅꯣꯡꯃꯒꯤ ꯇꯥꯔꯛꯄ ꯇꯤꯝꯖꯤꯡꯗꯣ ꯂꯣꯏꯅ ꯁꯄꯣꯔꯠ ꯇꯧꯁꯜꯂꯒ ꯑꯅꯤꯗꯨꯗ ꯑꯃ ꯁꯄꯣꯔꯠ ꯇꯧꯁꯜꯂꯒ ꯅꯨꯡꯉꯥꯏ ꯌꯦꯡꯉ ꯂꯣꯏꯔꯦ꯫
ꯎꯝ
ꯑꯗꯨꯁꯨ ꯌꯦꯡꯕꯒ ꯐꯠ ꯂꯥꯎꯅ ꯈꯜꯂꯣꯏꯗꯕꯅꯤ ꯍꯥꯏꯐꯦꯠ ꯃꯣꯏꯒꯤ ꯈꯨꯁꯥꯟꯅꯗꯣ ꯌꯦꯡꯉ ꯈꯟꯒꯗꯕꯅꯤ ꯎꯝ ꯄꯤ ꯖꯤ ꯎꯝ ꯕꯤꯠꯇꯀꯣ꯫
ꯁꯤ ꯏꯁ ꯐꯥꯔꯁ ꯐꯥꯔꯁ ꯕ꯭ꯔꯦꯛ ꯂꯣꯏꯔꯛꯄꯗ ꯇꯤꯝ ꯁꯤꯟꯒꯤꯕꯗꯣ꯫ ꯑ ꯍ-ꯍ- ꯍ-ꯍ-ꯍꯍ- ꯁꯍ ꯐꯨꯔꯤꯠ ꯂꯧꯊꯣꯔꯛꯑꯒ ꯑꯇꯣꯞꯄ ꯐꯨꯔꯤꯠ ꯑꯃꯨꯛ ꯂꯤꯠꯈꯠꯂꯛꯄꯗꯣ ꯍ-ꯍ-
ꯑꯗꯨꯕꯨꯗꯤ ꯃꯣꯏ ꯏꯁꯇꯦꯗꯤꯌꯝꯗꯖꯨ ꯇꯧꯔꯤꯗꯨꯗꯤ ꯑꯑ- ꯃꯤꯝꯁꯇꯩ ꯀꯩꯗꯩ ꯌꯥꯝ ꯊꯣꯛꯅꯩ ꯗꯨꯗꯤ꯫ ꯐꯨꯔꯤꯠ ꯑꯃ ꯂꯤꯠꯂꯝꯃꯒ ꯇꯛ ꯂꯥꯎꯅ ꯁꯤꯜ ꯗꯣꯛꯈꯔꯒ ꯑꯃꯒꯤꯃꯨꯛ ꯂꯥꯎꯔꯛꯄꯗꯣ ꯍꯥ-ꯍꯥ-
ꯆꯥꯅꯕ ꯃꯇꯝꯅꯦ ꯀꯥꯅꯕ ꯌꯦꯡꯉꯒ꯫
ꯃꯟꯅꯦ ꯃꯟꯅꯦ ꯍꯧꯖꯤꯛꯀꯥꯟꯒꯤ ꯁꯪꯁꯥ ꯉꯥꯎꯔꯕꯅꯤ ꯍꯥꯏꯇꯥꯔꯦ
ꯆꯠꯀꯦ ꯌꯥꯗꯦꯕꫭ ꯅꯨꯡꯁꯤ ꯅꯪꯒꯤ ꯋꯥꯈꯜꯅ ꯀꯩ
ꯂꯤꯂꯥꯥꯖꯦ ꯎꯝ ꯇꯥꯔꯦ ꯇꯥꯔꯦ ꯑꯩ ꯀꯥꯗ ꯐꯟ ꯇꯥꯔꯤꯖꯤꯅꯗꯤ ꯃ ꯄꯥꯟꯊꯣꯛꯑꯗꯤ ꯑꯔꯣꯏꯕꯤ ꯍꯧꯅ ꯇꯥꯔꯅꯤ ꯅꯪꯅ ꯀꯌꯥ ꯇꯥꯔꯦ ꯑꯦ ꯔꯦꯗꯤꯑꯣꯗ ꯀꯩꯅꯣ ꯇꯧꯔꯒ ꯇꯥꯕꯤꯗꯣ ꯑꯗꯨꯒꯤ ꯇꯥꯏꯞꯇ ꯇꯥ ꯌꯥꯅꯤ ꯍꯥꯏꯇꯥꯔꯦ ꯃꯄꯥꯟ ꯊꯣꯛꯑ ꯐꯝꯃꯒ
ꯎ ꯎ ꯎꯝ ꯎꯝ
ꯀꯩꯅꯣꯝ ꯑꯝꯇ ꯊꯥꯗ꯭ꯔꯤ ꯐꯣꯟꯅꯤꯅꯦ ꯊꯕꯛꯀꯤ ꯏꯕꯣꯏ ꯔꯤꯄꯣꯔꯠꯀ ꯇꯨꯝꯅꯤꯡꯉꯕ ꯇꯧꯔꯁꯦ
ꯄꯨꯡ ꯀꯌꯥꯅꯅꯪ ꯄꯨꯡ ꯀꯌꯥ ꯍꯧꯒꯠꯀꯦ ꯍꯥꯏꯁꯦ ꯄꯨꯡ ꯀꯌꯥꯕꯥꯑꯣ ꯇꯔꯥ ꯇꯥꯗ ꯉꯥꯏ
ꯑꯁ ꯌꯥꯗ꯭ꯔꯦꯗ ꯍꯧꯖꯤꯛꯀꯥꯟ ꯇꯨꯝꯅꯤꯡꯉꯕꯅꯤ ꯉꯥꯛꯇꯪꯒꯤ ꯇꯨꯝꯕ ꯁꯥꯗꯨ ꯑꯗꯨꯝ ꯇꯨꯝꯉꯗ ꯏꯁ ꯎꯟ ꯁꯨꯃꯥꯡ ꯂꯤꯂꯒꯥ ꯌꯦꯪꯗ ꯀꯨꯏꯔꯦ ꯅꯨꯡꯉꯥꯏꯕꯅꯤꯅꯦ ꯊꯥꯏꯅ ꯑꯉꯥꯡ ꯑꯣꯏꯔꯤꯉꯩꯗ ꯑꯍꯟꯁꯤꯡꯒ ꯆꯠꯃꯤꯟꯅꯔꯒ ꯏꯟꯅꯔ ꯌꯦꯡꯕꯗꯣ
ꯈꯪꯗꯦ ꯃꯣꯏꯒ ꯆꯠꯃꯤꯟꯅꯕꯗ ꯑꯆꯥꯄꯣꯠ ꯆꯥꯅꯤ ꯈꯟꯕꯩꯗꯤ ꯅꯨꯡꯉꯥꯏꯈꯤꯕꯅꯤ
ꯃꯥꯅꯦ ꯃꯥꯅꯦ ꯃꯥꯅꯤ ꯇꯧꯕꯅꯦ ꯑ ꯑꯩꯣꯏꯈꯣꯏꯗꯤ ꯑꯁ ꯈꯣꯏ ꯑꯍꯅ ꯑꯣꯏ ꯂꯦ ꯑꯥꯡ ꯑꯝꯇ ꯄꯨꯕꯤꯗꯦꯅ ꯇꯧꯔꯤꯁꯦ
ꯏꯁ ꯋꯥꯔꯤꯁꯦ ꯅꯪ ꯑꯍꯜ ꯈꯪ ꯑꯣꯏꯕꯁꯤꯡꯗ ꯇꯜꯂꯦ ꯍꯤꯡꯗꯧꯕ
ꯀꯩꯅꯣꯅꯦ ꯑꯣꯏꯁꯜꯂꯛꯅꯤꯅꯦ ꯋꯥꯔꯤꯁꯦ ꯑꯥ ꯌꯧꯈꯤꯕꯁꯤꯗ ꯋꯥꯔꯤꯁꯦ ꯑ ꯌꯧ ꯇꯧꯔꯤꯁꯦ
ꯑꯍꯟ ꯑꯣꯏꯔꯕꯣꯏꯗ ꯈꯟꯖꯤꯟꯈ꯭ꯔꯦꯅꯗ
ꯈꯟꯈ꯭ꯔꯦ ꯈꯟꯈ꯭ꯔꯦ ꯌꯥꯗ꯭ꯔꯦ ꯅꯧꯊꯣꯛꯎ ꯌꯥꯗ꯭ꯔꯦꯅꯦ ꯍꯧꯖꯤꯛꯀꯥꯟꯁꯤ ꯆꯪꯖꯤꯪꯒꯔꯦ ꯑꯌꯧꯟ ꯁꯦꯔꯦꯁ ꯇꯒꯥꯔꯦ ꯂꯥꯕ ꯀꯩꯅꯣꯒꯤ ꯃꯟꯗꯥꯒꯤ ꯂꯚ ꯏꯁ ꯑꯦꯛꯁꯤꯗꯦꯟ ꯍꯥꯏꯇꯥꯥꯔꯦ ꯂ ꯏꯁ ꯁꯤꯦꯔꯤꯌꯥꯁ ꯇꯥꯁ
ꯑꯦ ꯑꯃ ꯅꯣꯏꯒꯤ ꯅꯪ ꯅꯪ ꯅꯃꯥꯟꯅꯕ ꯑꯃ ꯀꯩꯅꯣ ꯊꯕꯛ ꯑꯃ ꯍꯥꯏꯗꯤ ꯀꯩꯅꯣ ꯇꯧꯋꯦ ꯍꯥꯏꯕꯗꯣ ꯀꯨꯝ ꯊꯕꯛꯀꯤ ꯑꯃ ꯍꯥꯏꯗꯤ ꯂꯥꯛ ꯍꯥꯏꯕꯗꯣ ꯄꯩꯁꯥ ꯄꯩꯁꯥ ꯇꯥꯟꯕꯒꯤ
ꯑꯥ
ꯑꯗꯨꯗꯣ ꯀꯩꯅꯣ ꯇꯧꯔꯖꯥꯠꯂꯣ ꯍꯥꯏꯗꯤ ꯃꯥꯗꯤ ꯂꯣꯏꯈ꯭ꯔꯥꯖꯥꯠꯂꯣ
ꯃꯥ ꯂꯣꯏꯗ꯭ꯔꯦ ꯃꯥ ꯀꯩꯅꯣ ꯇꯧꯔꯦ ꯃꯥ ꯃꯁꯥꯗꯣ ꯉꯝꯗꯦ ꯍꯥꯏꯕꯅꯦꯕꯀꯣ ꯑꯗꯨꯒꯤ ꯃꯥꯗꯣ ꯍꯧꯖꯤꯛ ꯄꯩꯁꯥ ꯇꯧꯔꯔꯣꯏꯅ ꯃꯥꯣꯏ ꯄꯣꯊꯥꯔꯤꯌꯦꯦ ꯃꯥꯏ ꯕꯤꯖꯤꯅꯦꯁꯇꯣ ꯑꯥ ꯑꯥ ꯃꯁꯥ ꯉꯝꯗ ꯂꯩꯔꯦꯕꯀꯣ ꯃꯁꯥꯗꯣ ꯈꯔꯥ ꯐꯔꯛꯄꯒ ꯕꯤꯖꯤꯅꯦꯁꯇꯨ ꯃꯨꯛ ꯃꯈꯥ ꯑꯣꯟꯊ꯭ꯔꯅꯤ ꯈꯣꯠꯅꯤ ꯍꯥꯏꯗꯤ ꯍꯥꯏꯔꯝꯕꯅꯤ
ꯉꯥꯏꯔꯤꯖꯤꯅꯦꯁꯨ ꯇꯧꯕ ꯌꯥꯕꯅꯦꯅꯦ ꯑꯗꯨꯗꯤ ꯑꯗꯨꯝ ꯈꯣꯏꯖꯨ
ꯐꯔꯦ ꯅꯪꯖꯨ ꯄꯣꯊꯥꯖꯔꯣ ꯑꯩ ꯇꯨꯝꯅꯤꯡꯕꯅꯦ ꯑꯩ ꯇꯨꯝꯃꯨꯔꯒꯦ ꯂꯤꯂꯥꯖꯦ ꯌꯥꯝ ꯍꯧꯒꯠꯂꯦꯑꯦ ꯀꯩ ꯍꯥꯏꯇꯥ ꯑꯣꯜꯂꯦ ꯍꯥꯏꯇꯥꯔꯦ ꯑꯩꯉꯣꯟꯗ ꯑꯩ ꯆꯠꯂꯝꯇ ꯌꯦꯡꯉꯨꯒꯤꯒꯦ ꯑ ꯐꯔꯦ ꯐꯔꯦ ꯊꯝꯁꯤꯜꯂꯦꯀꯣ
ꯎꯝ